ꯍꯜꯂꯣ
ꯑꯥ ꯍꯥꯎ
ꯇꯥꯕ꯭ꯔꯣ
ꯇꯥꯏꯌꯦ
ꯉꯁꯥꯏꯒꯤ ꯑꯝꯇ ꯆꯠꯇ꯭ꯔꯤꯅꯦꯃꯤ ꯐꯣꯟꯁꯦ
ꯀꯩꯒꯤꯅꯣ ꯍꯥꯏꯖꯦ
ꯑꯩ ꯑꯩ ꯂꯩꯔꯤ ꯀꯥꯁꯦ ꯌꯥꯗ꯭ꯔꯕ ꯈꯪꯗꯦ ꯅꯦꯠꯋꯥꯛ
ꯌꯥꯔꯝꯃꯗꯤ ꯑꯩ ꯐꯣꯟ ꯀꯩꯏꯝ ꯇꯧꯒꯦꯅ ꯅꯪ ꯐꯣꯟ ꯂꯥꯛꯇꯦ
ꯎꯝ ꯑꯩ ꯑꯩ ꯉꯣꯟꯗ ꯑꯣꯏꯔꯝꯒꯅꯤ
ꯑꯣꯏ ꯑꯣꯟꯅꯔꯦ ꯅꯪ ꯅꯠꯇꯗꯤ ꯑꯩꯗꯤ ꯅꯦꯠꯋꯥꯛꯀꯤ ꯃꯐꯝꯗꯅꯦ ꯂꯩꯁꯦ ꯍꯥ ꯍꯥ
ꯍꯧꯖꯤꯛꯀꯥꯟꯁꯤꯕꯨ ꯀꯃꯥꯏ ꯀꯃꯥꯏ ꯂꯩꯔꯤꯒꯦ
ꯂꯩꯔꯤꯗ ꯈꯪꯗꯦꯗ ꯁꯥꯒ ꯁꯥꯕꯅꯦ ꯂꯩ
ꯎꯝ ꯊꯕꯛ ꯊꯥꯅꯤ ꯇꯧꯕꯗꯣ ꯀꯃꯥꯏ ꯀꯃꯥꯏ ꯇꯧꯔꯒꯦ
ꯊꯕꯛꯁꯦ ꯊꯥꯏ ꯐꯥꯎꯗ ꯋꯥꯅꯤ ꯉꯥꯔꯥꯡꯍꯥꯟꯗꯁꯨ ꯍꯟꯗꯛꯀꯤ ꯑꯦꯝ ꯄꯤ ꯑꯦꯁ ꯀꯤꯗꯣ ꯈꯪꯉꯤꯗꯅ
ꯑꯥ
ꯅꯠꯇꯦ ꯑꯗꯨ ꯍꯩꯗꯣꯛꯈ꯭ꯔꯦꯕ
ꯎꯝ
ꯑꯗꯨꯁꯨ ꯌꯥꯎꯔꯛꯇꯦ ꯃꯣꯏ ꯏꯕ ꯀꯥꯎꯔꯤꯔꯥꯥ ꯀꯩꯅꯣ
ꯃꯅꯤꯄꯨꯔꯒꯤ ꯊꯕꯛꯇꯤ ꯅꯝꯗꯗꯤ ꯌꯥꯔꯝꯃꯣꯏꯗ
ꯏꯕ ꯀꯥꯎꯔꯤ ꯃꯥꯜꯂꯦ ꯑꯗꯒꯤ ꯑꯥ ꯍꯟꯗꯛꯀꯤ ꯑꯦꯁ ꯗꯤꯁꯤꯒꯤ ꯁꯤꯁꯦ ꯍꯧꯖꯤꯛ ꯊꯥꯖꯤꯟꯒꯗꯕꯅꯤ ꯊꯥꯖꯤꯟꯕ ꯇꯜꯂꯦ
ꯊꯥꯖꯜꯂꯣ
ꯊꯥꯖꯜꯂ ꯀꯩꯗꯧꯗꯣꯏꯅꯣ ꯒꯥꯔꯤ ꯊꯥꯎ ꯄꯥꯝꯃꯨꯏꯌꯦꯅ
ꯏꯁ ꯊꯥꯖꯤꯜꯂꯒ ꯇꯣꯛ ꯈꯟꯗꯣꯔꯛꯑꯗꯤ ꯏꯍꯦꯅ ꯇꯣꯂꯣꯞ ꯆꯥꯅꯤꯗꯣ
ꯏꯍꯦꯜ ꯇꯣꯂꯣꯞ ꯆꯥꯒꯤꯕꯗꯒꯤꯗꯤ ꯏꯃꯥꯏ
ꯍꯧꯖꯤꯛ ꯐꯥꯎꯕ ꯉꯥꯡꯅꯕ ꯋꯥꯔꯦ ꯇꯧ ꯈꯨꯝꯃꯔꯣꯏ
ꯅꯪ ꯀꯣꯟ ꯁꯥꯔꯤꯕ ꯅꯠꯇ꯭ꯔꯣ
ꯁꯥꯏꯌꯦ
ꯀꯣꯟꯁꯥꯕꯗ ꯄꯩꯁꯥ ꯄꯥꯏꯒ꯭ꯔꯦꯅ ꯈꯣꯏ ꯃꯥꯅ ꯍꯥꯏꯔꯛꯏꯗ
ꯑꯁ ꯀꯗꯥꯏꯗꯩꯩ ꯄꯥꯏꯕꯅꯣꯗ
ꯑꯁ ꯁꯅꯥꯒꯁꯦ ꯀꯦꯖꯤ ꯀꯦꯖꯤ ꯂꯩꯁꯟꯂꯒ ꯁꯥꯔꯦ ꯍꯥꯏꯔꯤ ꯄꯥꯎ ꯑꯃ ꯇꯥꯏꯌꯦ ꯑꯩꯗꯤ ꯁꯅꯥ
ꯁꯅꯥꯁꯦ ꯀꯦꯖꯤꯗ ꯂꯩꯗꯣꯏꯕ ꯑꯩ ꯑꯃꯨꯛꯇ ꯑꯩ
ꯁꯅꯥ ꯁꯟ ꯑꯅꯤ ꯑꯍꯨꯝꯒꯤ ꯃꯄꯨ ꯕꯧ ꯑꯣꯏꯕ ꯉꯝꯖꯗ꯭ꯔꯤ ꯀꯗꯥꯏꯗꯒꯤ ꯀꯦꯖꯤ ꯅꯣꯃꯤ
ꯑꯣꯅꯔ ꯖꯥꯠꯂ ꯃꯤ ꯑꯣꯅꯔ ꯖꯥꯠꯂ ꯑꯈꯣꯏ ꯃꯥꯅ ꯇꯝꯃꯛꯏꯁꯤꯕꯣ
ꯑꯣꯟꯅꯔꯝꯃꯅꯤ ꯁꯅꯥ ꯀꯦꯖꯤ ꯂꯦꯞꯄ ꯀꯅꯥ ꯑꯣꯏꯖꯥꯠꯅꯣ ꯁꯛꯀꯨꯝ ꯌꯦꯡꯅꯤꯡꯉꯤ
ꯅꯪꯅꯤ ꯍꯥꯏꯗ ꯑꯩꯈꯣꯏ ꯃꯥꯅ ꯉꯔꯥꯡ ꯐꯖꯟꯅ ꯑꯩꯉꯣꯟꯗ ꯍꯥꯏꯔꯛꯏꯗ
ꯅꯠꯇꯦꯗ
ꯀꯩ ꯀꯩꯅꯣ ꯀꯔꯤ ꯐꯤ ꯁꯥꯏꯅꯣ
ꯑꯁ ꯍꯧꯖꯤꯛꯇꯤ ꯑꯩ ꯃꯤꯠ ꯌꯥꯝ ꯅꯨꯡꯉꯥꯏꯇꯦꯅ ꯌꯥꯝ ꯂꯪ ꯀꯩ ꯃꯌꯥꯝ ꯂꯣꯟꯕ ꯁꯥꯗ꯭ꯔꯤꯗ ꯔꯥꯅꯤ ꯃꯅꯥꯎ ꯑꯣꯏꯅ ꯁꯥꯏꯌꯦ
ꯅꯪ ꯅꯪ ꯃꯤꯠ ꯅꯔꯤꯕꯣ
ꯑꯩ ꯃꯤꯠꯁꯦ ꯑꯁ ꯑꯥ ꯀꯩꯅꯣ ꯂꯪ ꯌꯥ ꯀꯔꯤ ꯂꯩꯗꯣ ꯐꯖꯅ ꯂꯣꯟꯕ ꯂꯩ ꯌꯥꯝ ꯌꯥꯎꯕ ꯑꯃ ꯁꯥꯔꯨꯔꯦꯕꯀꯣ ꯍꯟꯗꯛꯀꯤꯁꯦ ꯃꯃꯥꯡꯗ ꯑꯩꯁꯦ ꯍꯦꯛꯇ ꯀꯣꯛꯀꯁꯦ ꯆꯤꯛꯇꯅ ꯀꯩꯅꯣꯝ ꯇꯧꯔꯕ
ꯐꯔꯦꯅꯦ
ꯑꯗꯨꯗꯒꯤ ꯁꯤꯗꯤ ꯐꯔꯛ ꯇꯥꯔꯅꯤ ꯑꯩ ꯑ꯭ꯍ ꯑꯗꯨꯝ ꯃ ꯃꯔꯛ ꯃꯔꯛꯇ ꯀꯥꯜꯂ ꯀꯥꯜꯂꯒ ꯍꯥꯞ ꯄꯒꯦꯅꯀꯣ ꯑꯗꯨꯝ ꯑꯗꯨ ꯉꯥꯛꯇ ꯁꯥꯔꯗꯤ ꯁꯣꯛꯄ ꯍꯦꯟꯖꯤꯜꯂꯛꯇꯥꯥꯔꯦꯅꯦ ꯑꯩꯖꯦ ꯍꯧꯖꯤꯛ ꯈꯔ ꯃꯤꯠ ꯌꯥꯝ ꯀꯟꯅ ꯅ ꯁꯤꯖꯤꯟꯅꯧꯔꯨ
ꯃꯣꯏꯒꯤ ꯅ ꯅꯣꯏ ꯑꯗꯨꯏꯗꯣ ꯂꯩ ꯅꯣꯏꯒꯤ ꯐꯥꯔꯝ ꯂꯩꯕꯗꯣ ꯉꯥ ꯊꯥꯗꯔꯤꯕꯣ
ꯑꯩꯈꯣꯏ ꯐꯥꯝꯗꯨꯔꯣ
ꯎꯝ
ꯑꯁ ꯌꯥꯝ ꯀꯟꯅ ꯁꯦꯟꯅꯕ ꯉꯝꯗꯗꯅꯅꯦ ꯂꯩꯕꯨꯗꯤ ꯂꯩꯕꯅꯦꯕꯀꯣ ꯈꯔꯕꯨꯗꯤ ꯂꯩꯕꯅꯦ ꯑꯗꯨꯗꯨꯒ ꯃꯣꯏꯁꯨ ꯐꯖꯅ ꯃꯆ ꯅꯥꯥꯛ ꯊꯥꯕꯤꯗꯅ ꯈꯣꯠꯄꯤꯗꯅ ꯆ ꯆꯪꯉꯤꯗꯅ ꯑꯩꯈꯣꯏ ꯕꯥꯁꯨ ꯅꯥ ꯂꯩꯔꯕꯅꯤꯅ ꯑꯗꯨꯒꯤ ꯖꯣꯇꯣꯟꯗꯣ ꯉꯝꯗ꯭ꯔꯦꯕ
ꯑꯣ ꯅꯣꯏꯕꯗꯤ ꯒꯩ ꯅꯥꯏꯅꯣ ꯍꯥꯏꯖꯦ
ꯑꯩꯈꯣꯏ ꯕꯥꯗꯣ ꯈ꯭ꯋꯥꯡ ꯅꯥ ꯅꯥꯗꯅ ꯇꯧꯔꯒ ꯃ ꯑꯃ ꯁꯔꯨꯒꯤ ꯗꯤꯛꯁ ꯍꯥꯏꯅ ꯑꯃ ꯌꯥꯎ ꯃꯥꯜꯂꯦ ꯑꯗꯨ ꯗꯤꯛꯁꯇꯣ ꯑ ꯅꯥꯟ ꯀꯩꯅꯣ ꯇꯧꯋꯦ ꯃꯄꯥꯗꯣ ꯊꯩꯗꯣꯛꯑꯒ ꯂꯩꯊꯣꯛꯈ꯭ꯔꯕ
ꯀꯃꯥꯏ ꯇꯧꯗꯅ ꯐꯩꯗꯣꯛꯈ꯭ꯔꯤꯕ ꯑꯗꯨꯅ
ꯈꯪꯗ ꯑ ꯀꯩꯅꯣ ꯅꯣꯡꯃ ꯊꯥꯛ ꯑꯣ ꯁꯥꯏ ꯇꯧꯕ ꯑꯩꯩ ꯅꯤꯡꯆꯪꯉꯦ ꯑꯩꯒꯤ ꯀꯣꯟꯗꯣ ꯐꯤ ꯁꯥꯕꯩ ꯀꯣꯟꯗꯣ ꯑꯗꯨꯗꯣ ꯀꯩꯟ ꯆꯠꯊꯣꯛ ꯆꯠꯁꯤꯟꯗ ꯈꯔ ꯈꯤꯇꯪ ꯃ ꯃꯇꯥꯏ ꯑꯣꯏꯕ ꯑꯗꯨꯗꯣ ꯈꯤꯇꯪ ꯊꯩꯖꯤꯟꯒꯗꯞ ꯀꯣ ꯑꯗꯨꯗꯅꯦ ꯃꯥꯅ ꯍꯥꯏ ꯐꯦꯠ ꯃꯨꯛꯎꯕꯖꯥꯅꯤꯗ ꯃꯨꯛꯎꯕ ꯈꯔ ꯍꯥꯏꯐꯦꯠ ꯊꯩꯖꯟꯅꯕꯅ ꯃꯆꯤ ꯑꯝ ꯈꯛꯇꯅꯦ ꯏꯟꯁꯤꯟꯒꯗꯕ ꯈꯔ
ꯅꯣꯏ ꯕꯥꯁꯨ ꯊꯕꯛꯗ ꯐꯤꯗꯅ
ꯑꯗꯨ ꯃꯨꯛꯎꯕꯗꯨꯗ ꯃꯥ ꯗꯤꯛꯁꯇꯨ ꯅꯥꯟꯊꯣꯛꯈ꯭ꯔꯕꯖꯥꯠꯅꯦ ꯑꯗꯒꯤꯗꯤ ꯇꯥ ꯂꯩꯔꯦ ꯐꯃꯨꯡꯗ
ꯑꯗꯨ ꯑꯩ ꯅꯣꯏ ꯅꯣꯏ ꯄꯣꯔꯣꯝꯒꯨꯝꯕ ꯂꯩꯇ꯭ꯔꯣ
ꯂꯩꯕꯅꯦ ꯉꯥ ꯉꯥ ꯑꯗꯨꯝ ꯃꯈꯜ ꯃꯈꯜ ꯂꯩꯕꯅꯦ ꯑꯗꯨꯗꯨꯒ ꯍꯧꯖꯤꯛ ꯃꯆꯤꯟꯖꯥꯛꯇꯣ ꯐꯖꯅ ꯊꯥꯕꯤꯗꯕꯒꯤꯅꯦ ꯃꯤꯖ ꯆꯪꯕꯤꯕ ꯑꯃ ꯆꯪꯉꯤꯗꯅ ꯃꯄꯥꯟ ꯀꯩꯀꯥ ꯅꯥꯄꯤ ꯁꯣꯡꯖꯜꯂꯛꯄ ꯈꯣꯠꯂꯛꯄꯗꯣ
ꯅꯪ ꯁꯦꯡꯎ ꯌꯥꯗ꯭ꯔꯣ
ꯑꯗꯨ ꯁꯦꯡꯗꯦ ꯗꯕꯒꯤ ꯅꯥꯄꯤꯗꯨ ꯁꯨꯝ ꯃꯌꯥꯝ ꯍꯧꯔꯒꯅꯦ ꯂꯤꯟ ꯊꯣꯛꯂꯛꯇꯧ ꯃꯥꯜꯂꯤ ꯀꯤꯖꯩꯕ ꯆꯪꯕ ꯑꯗꯨꯅ ꯆꯪꯗ꯭ꯔꯦꯕ
ꯑꯗꯨꯗꯤ ꯍꯥꯏꯐꯦꯠꯇꯪ ꯍꯤꯗꯥꯛ ꯑꯃ ꯀꯥꯞꯊꯣꯛꯇ ꯌꯥꯔꯣꯏ ꯖꯪꯒꯟ ꯀꯇꯤꯡꯒꯨꯝ
ꯍꯣꯏ ꯑꯗꯨꯃꯥꯏꯅ ꯇꯧꯔꯒ ꯇꯧꯗ꯭ꯔꯗꯤ ꯃꯆꯤꯟꯖꯥꯛ ꯊꯥꯕ ꯆꯪꯐꯥꯎ ꯇꯜꯂꯦꯕ ꯂꯤꯟ ꯊꯣꯛꯂꯛꯑꯗꯤꯅ
ꯎ ꯅꯣꯢ ꯕꯥ ꯍꯤꯗꯥꯛ ꯆꯥꯔꯤꯕꯣ ꯍꯥꯏꯁꯦ
ꯑꯩꯈꯣꯏꯕꯗꯣ ꯍꯤꯗꯥꯛ ꯀꯥꯞꯄ ꯑꯃꯨꯛ ꯃꯨꯛ ꯆꯠꯂꯦ ꯆꯦꯛꯑꯞ
ꯎꯝ ꯀꯩ ꯍꯥꯏ ꯗꯣꯛꯇꯔꯅ ꯐꯔꯅꯤ ꯑꯗꯨ ꯀꯩꯁꯨ ꯇꯧꯔꯣꯢ ꯍꯥꯏꯕ꯭ꯔꯣ
ꯀꯩꯁꯨ ꯇꯧꯔꯣꯏꯌꯦ ꯑꯩ ꯁꯟ ꯀꯩꯅꯣ ꯁꯟꯗ ꯀꯥꯞꯇꯧ ꯃꯥꯟꯕ ꯁꯦꯔꯤꯟꯁ ꯑꯆꯧꯕ ꯑꯃꯅ ꯀꯥꯞꯄꯦ ꯀꯟꯅ ꯗ
ꯅꯣꯢ ꯃꯥꯁꯨ ꯅꯕ꯭ꯔꯣ ꯍꯥꯏꯖꯦ
ꯑꯩꯈꯣꯏ ꯃꯥꯥꯔꯣ ꯑꯩꯈꯣꯏ ꯃꯥꯗꯤ ꯍꯦꯜꯗꯤꯅꯤꯗ ꯃꯥꯢ ꯍꯥꯢꯕꯨ ꯆꯥꯛ ꯆꯥꯕ ꯆꯥꯅꯤꯡ ꯊꯛꯅꯤꯡꯕ ꯐꯥꯎꯗꯕꯤ ꯈꯔ ꯇꯧꯕꯗꯣ
ꯑꯣ ꯍꯥꯟꯅ ꯋꯥꯈꯜ ꯌꯥꯝ ꯇꯥꯔꯝꯗꯥꯢ ꯍꯧꯖꯤꯛ ꯈꯔ ꯐꯔꯕꯣ
ꯍꯧꯖꯤꯛꯇꯤ ꯗꯨ ꯈꯔ ꯐꯔꯦ ꯃꯥ ꯆꯥꯅꯤꯡ ꯊꯛꯅꯤꯡ ꯐꯥꯎꯗꯕꯤꯁꯤ ꯇꯧꯕꯒꯤꯅꯦ ꯚꯤꯇꯥꯃꯤꯟꯁꯤꯃꯗꯤ ꯋꯥꯠꯄ ꯌꯥꯗ꯭ꯔꯦ ꯃꯥ ꯚꯤꯇꯥꯃꯤꯟ ꯊꯛꯑꯗꯤ ꯆꯥꯅꯤꯡ ꯊꯛꯅꯤꯡꯕꯖꯦ
ꯇꯝꯕꯤꯕ
ꯑꯧ ꯑꯗꯨ ꯆꯥꯔꯗꯤ ꯑꯗꯨꯝ ꯏꯅꯔꯖꯤꯗꯣ ꯐꯪꯉꯦꯗꯅ
ꯅꯠ꯭ꯔꯗꯤ
ꯅꯠꯇ꯭ꯔꯗꯤ ꯇꯥ ꯂꯩꯒꯤꯗꯣꯏꯕ
ꯀꯣꯂꯥꯐ ꯇꯥꯗꯣꯏꯃꯤꯅꯦ
ꯇꯥꯗꯣꯂꯤꯕꯅꯦ ꯑꯍꯟ ꯑꯣꯏꯔꯛ ꯄꯖꯩ ꯐꯖꯕ ꯑꯃ ꯂꯩꯇꯦꯗ ꯅꯣꯏꯃꯥ ꯍꯣꯏꯗꯤ ꯑꯅꯥ ꯑꯌꯦꯛ ꯌꯥꯎꯗꯕ ꯅꯠꯇ꯭ꯔꯣ
ꯌꯥꯎꯗꯦ ꯌꯥꯎꯗꯦ
ꯀꯩꯅꯣ ꯅꯪ ꯍꯥꯏꯒꯦ ꯇꯧꯔꯝꯕꯗꯣ ꯍꯥꯏꯔꯛꯑꯣ ꯀꯩ ꯀꯩ ꯍꯥꯏꯅꯣ
ꯐꯣꯟ ꯇꯧꯔꯛꯏꯕꯕꯨ ꯀꯩ ꯂꯩꯒꯦꯕ
ꯐꯣꯟ ꯇꯧꯔꯛꯄ꯭ꯔꯥ ꯁꯨꯝ ꯇꯧꯔꯛꯄꯅꯤꯗ ꯀꯃꯥꯏ ꯀꯃꯥꯏ ꯂꯦꯜꯂꯤꯖꯥꯠꯅꯣꯅ
ꯎꯝ
ꯑꯩꯈꯣꯏꯗꯤ ꯑꯩꯈꯣꯏ ꯕꯥꯒ ꯅꯥ ꯂꯩꯕꯖꯤꯗ ꯑꯅꯥ ꯑꯌꯦꯛ ꯀꯥ ꯌꯥꯎꯗ ꯖꯥꯠꯂꯥ ꯀꯃꯥꯏ ꯇꯧ ꯖꯥꯠꯅꯣꯅ ꯍꯪꯉꯤꯅꯦ
ꯑꯣ ꯇꯜ ꯑꯗꯨꯗꯤ ꯑꯗꯨꯒꯤ ꯑꯣꯏꯔꯦ ꯑꯩꯈꯣꯏꯗꯤ ꯀꯩꯝ ꯇꯧꯗꯦꯗ ꯑꯩꯈꯣꯏꯗꯤ ꯋꯥꯥꯛꯀꯤꯡꯒ ꯆꯠꯂꯤꯕꯅꯤꯅ ꯈꯣꯡ ꯈꯔ ꯑꯗꯨꯝ ꯐꯔꯤ ꯑ ꯆꯔ ꯒ꯭ꯌꯥꯟ ꯇꯕꯖꯥꯠ ꯅꯠꯇꯦ ꯀꯃꯥꯏꯅ ꯇꯧꯕ ꯅꯣꯏꯒꯤ ꯐꯥꯝꯗꯣ ꯉꯥ ꯐꯥ ꯂꯥꯛꯀꯦ ꯈꯜꯂꯤꯅꯤꯅꯦ ꯑꯩꯗꯤ
ꯁꯨꯃꯥꯏ ꯇꯧꯔꯖꯦ ꯉꯥ ꯉꯥ ꯗꯨ ꯐꯥꯔꯖꯦꯕꯀꯣ ꯑꯗꯨꯒꯅꯦ ꯌꯨꯝꯗꯒ ꯄꯨꯊꯔꯒ ꯆꯥꯕꯤ ꯅꯠꯇꯕꯤ ꯐꯥꯔꯝꯗ ꯑꯗꯨꯝꯅꯦ ꯐꯥꯔꯝꯒꯤ ꯁꯪ ꯃꯆꯥ ꯑꯃ ꯁꯥꯏꯗꯅ
ꯀꯔꯤꯕ
ꯐꯥꯝꯗꯩ ꯉꯥꯗꯣ ꯐꯥꯔ ꯌꯨꯝꯗ ꯄꯨꯔꯛꯑꯒ ꯊꯣꯡꯕ ꯅꯠꯇꯕꯤꯗꯅꯦ
ꯑꯥ
ꯐꯥꯝꯗꯩ ꯑꯗꯨꯝ ꯐꯥꯔꯦꯗꯅ
ꯑꯥ ꯂꯩꯕꯅꯤ ꯅꯣꯏꯒꯤ ꯑꯃ ꯂꯩꯕꯗꯣ ꯃꯆꯥ ꯑꯃ ꯂꯩꯕꯗꯣ
ꯍꯣꯏ ꯑꯗꯨ ꯁꯪ ꯃꯆꯥꯗ ꯑꯗꯨꯝ ꯄꯤꯛꯅꯤꯛꯇꯧꯅ ꯊꯣꯡꯊꯔꯕ ꯍꯧ ꯍꯧ ꯇꯧꯗꯅ ꯆꯥꯔꯕ ꯑꯗꯨꯋꯥꯏꯗ
ꯅꯨꯡꯉꯥꯏꯔꯣꯏꯗꯣꯗꯤ ꯌꯨꯝꯗ ꯊꯣꯡꯕꯅ ꯐꯕ꯭ꯔꯣ ꯀꯔꯝꯕ ꯄꯥꯝꯒꯦ
ꯃꯣꯏ ꯉꯥ ꯐꯅꯥꯝ ꯂꯩꯔꯝꯒꯅꯤ ꯍꯥꯏꯕ
ꯉꯥꯁꯦ ꯒ꯭ꯔꯥꯁ ꯀꯥꯞꯁꯨ ꯂꯩ ꯕꯅꯦ ꯑꯗꯩꯒꯤ ꯀꯃꯟ ꯀꯥꯞꯁꯨ ꯂꯩꯕꯅꯦ ꯑꯗꯩꯗꯤ ꯑꯁ ꯑꯩ ꯉꯥ ꯃꯃꯤꯡꯒ ꯐꯖꯅ ꯈꯪꯗꯦꯗ ꯆꯥꯕꯇꯅꯦ ꯑꯩꯅ ꯍꯩꯔꯤꯁꯦ ꯑꯗꯩꯗꯤ ꯇꯨꯡꯍꯟꯕꯤꯀꯥꯁꯨ ꯂꯩꯕꯅꯦꯕ
ꯑꯥ
ꯔꯧꯖꯨ ꯂꯩꯕꯅꯦ
ꯑꯣ ꯑꯗꯨꯗꯤ ꯅꯣꯏ ꯍꯣꯏꯅꯦ ꯅꯣꯏ ꯃꯥ ꯅꯥꯏꯍꯥꯏꯔꯕꯅꯤꯅ ꯑꯩ ꯁꯦꯡꯇꯣꯛꯄ ꯑꯣꯏꯅ ꯅꯣꯡꯃ ꯂꯥꯛꯑꯒ ꯁꯦꯡꯃꯤꯟꯅ ꯂꯣꯏꯔꯦꯀꯩꯗꯧꯔꯒꯦ
ꯂꯥꯛꯑꯣ ꯑꯗꯨꯒꯥ ꯆꯥꯔꯖꯦ ꯐꯥ ꯊꯣꯡꯉꯒ
ꯅꯪ ꯊꯣꯡ ꯍꯩꯕ꯭ꯔꯣ
ꯑꯩꯖꯦ ꯈꯒꯥ ꯍꯩ ꯅꯪꯗꯤ ꯆꯥꯛ ꯍꯤꯟꯖꯥꯡ ꯊꯣꯡꯕ ꯌꯥꯝ ꯍꯩꯕꯅꯦ ꯅꯪ ꯊꯣꯡꯍꯟꯅꯤꯡꯉꯤꯕ ꯑꯩꯗꯤ
ꯑꯗꯨꯅꯦ ꯑꯩꯅ ꯍꯪꯉꯛꯏꯗꯤ ꯅꯪ ꯊꯣꯡꯍꯩꯕ꯭ꯔꯥꯅ ꯃꯥꯡꯗꯣꯏꯅꯦ ꯅꯪ ꯊꯣꯡꯉꯕꯨꯗꯤ ꯉꯥꯒꯗꯤ ꯅꯪ ꯊꯣꯡꯕ ꯎꯗ꯭ꯔꯤꯕ
ꯑꯩ ꯇ꯭ꯔꯦꯅꯤꯡꯕꯨꯗꯤ ꯈꯔ ꯈꯔ ꯇꯧꯔꯤꯕ ꯀꯣ ꯇ꯭ꯔꯦꯅꯤꯡ ꯄꯥꯁ ꯇꯧꯗ꯭ꯔꯤꯗꯨꯅ ꯌꯥꯗ꯭ꯔꯤ ꯍꯧꯖꯤꯛ ꯊꯣꯡ ꯊꯥꯛ
ꯅꯣꯏ ꯃꯥꯅ ꯐꯨꯗ꯭ꯔꯣ
ꯑꯩꯈꯣꯏ ꯃꯥꯅꯔꯣ ꯐꯨꯗꯦꯗ ꯀꯩꯒꯤ ꯐꯨꯗꯣꯏꯅꯣ ꯉꯥꯡꯕꯩ ꯋꯥꯅꯤ
ꯀꯔꯤꯅ ꯍꯥꯏꯁꯦ ꯈꯔ ꯈꯔ ꯐꯨꯍꯟꯒꯗꯕꯅꯤꯅꯦ
ꯏꯁ ꯀꯩꯅꯣ ꯃꯆꯥꯅꯨꯄꯤ ꯂꯩꯁꯥꯕꯤꯗꯕꯨ ꯀꯅꯅꯥ ꯍꯧꯖꯤꯛ ꯐꯨꯗꯣꯔꯤꯒꯦ ꯍꯥꯅꯨꯕꯤꯃꯥꯅ
ꯐꯥꯒꯤ ꯇꯧꯕꯅꯤꯗ ꯁꯨꯝ ꯍꯣꯏ ꯑꯗꯨꯗꯤ ꯑꯩꯗꯣ ꯅꯣꯏꯐꯥꯝꯗꯣ ꯑꯩꯈꯣꯏ ꯅꯤꯇꯪ ꯁꯦꯡꯕꯗꯤ ꯌꯥꯔꯦ ꯑꯩꯈꯣꯏ ꯏꯃꯥꯟꯅꯕ ꯑꯃꯅꯤꯒ ꯂꯥꯛꯃꯤꯟꯅꯔꯒꯦ ꯑꯗꯨꯒ ꯐꯖꯅ ꯇꯧꯔꯁꯤ
ꯇꯧꯔꯖꯦ ꯌꯥꯏꯌꯦ
ꯈꯣꯏꯖꯨ ꯌꯥꯎꯔꯅꯤ ꯅꯣꯏ ꯃꯍꯣꯏ ꯇꯧꯔꯒ
ꯑꯥ
ꯅꯣꯏ ꯃꯥꯗꯁꯨ ꯍꯥꯏꯔꯣ ꯑꯩꯩꯅ ꯅꯣꯏ ꯕꯥꯗꯨ ꯅꯥꯏꯌꯦꯗꯣ ꯈꯪꯗꯕ ꯑꯗꯨꯒꯤ
ꯎꯝ
ꯑꯣ ꯅꯪ ꯍꯥꯏ ꯑꯩꯉꯣꯟꯗ ꯍꯥꯏꯔꯛꯑꯗꯤ ꯂꯥꯛꯑꯣꯏꯗ꯭ꯔ
ꯍꯥꯏꯔꯤꯁꯤꯗꯤ ꯑꯩꯖꯨ
ꯑꯦ ꯍꯧꯖꯤꯛꯈꯛ ꯍꯥꯏꯔꯛꯄꯒ ꯑꯩꯅ ꯍꯪꯉꯀꯥꯟꯗꯁꯨ
ꯏꯁ
ꯍꯣ ꯑꯩꯗꯨꯗꯤ ꯈꯣꯃꯥ ꯊꯕꯛ ꯑꯃ ꯂꯥꯛꯑꯣꯌꯦ
ꯍꯣ ꯍꯣ ꯍꯣꯏ
ꯍꯣꯏ ꯊꯝꯃꯩ ꯊꯝ
ꯎꯝ